ꯍꯜꯂꯣ
ꯅꯨꯡꯉꯥꯏꯔꯤꯕꯣ
ꯅꯨꯡꯉꯥꯏꯔꯤꯌꯦ ꯑꯕꯨꯡꯉꯣ
ꯅꯪꯕꯨ ꯀꯣꯜ ꯇꯧ ꯅꯪ ꯈꯣꯟꯖꯦꯜ ꯇꯥꯗꯕ ꯀꯨꯏꯔꯦꯅꯦꯍꯦ
ꯑꯩ ꯈꯟꯖꯦꯜꯖꯦ ꯅꯪ ꯉꯥꯏꯔꯒ ꯂꯩꯕ꯭ꯔꯣ ꯇꯥꯅꯤꯡꯕꯒꯤ ꯉꯥꯏ ꯈꯧꯔꯥꯡꯅ ꯂꯩ ꯉꯥꯏꯔꯒ ꯂꯩꯕ꯭ꯔꯣ
ꯅꯤꯡꯕꯅ ꯁꯤꯒꯦ ꯇꯧꯋꯦ
ꯍꯦ ꯗꯨꯃꯥꯏꯗꯤ ꯇꯧꯅꯨꯍꯦ ꯑꯩ ꯀꯥꯞꯄ ꯉꯝꯖꯔꯣꯏ
ꯀꯞꯄꯒ ꯍꯩꯗꯧ ꯃꯥꯟꯗꯦ ꯅꯪ ꯅꯨꯡꯇꯤꯒꯤ ꯑꯗꯨꯝ ꯅꯣꯛ ꯑꯕꯗ
ꯑꯩ ꯅꯣꯛꯄꯤꯔꯣꯏꯁꯦ ꯍꯧꯖꯤꯛ ꯌꯦꯡꯉꯣ ꯑꯩ ꯀꯌꯥꯃꯨꯛ ꯉꯝꯒꯦ ꯍꯥꯏꯕꯗꯣ
ꯀ꯭ꯔꯤ
ꯅ‌ꯣꯛꯑꯒ ꯂꯩ ꯗꯅ
ꯁꯤꯑꯥ ꯅꯪꯒꯤ ꯅꯦꯋꯥꯛ
ꯀꯩ ꯏꯟꯖꯥꯡ ꯆꯥꯔꯒꯦ ꯍꯥ
ꯈꯣꯏꯁꯦ ꯉꯁꯤ ꯁꯧꯒ꯭ꯔꯤ ꯆꯥꯏꯌꯦ ꯆꯧꯒ꯭ꯔꯤ ꯀꯪꯁ‌ꯣꯏ ꯆꯥꯌ‌ꯦ
ꯎ ꯅꯪ ꯅꯪ ꯅꯠꯇ꯭ꯔꯣ ꯁꯧꯒ‌‌꯭ꯔꯤ ꯆꯥꯗꯕꯗꯣ
ꯍ‌ꯦꯠ ꯅꯃꯥꯟꯅꯕꯗꯨꯅꯦ ꯍ‌ꯦꯔꯥ
ꯃꯥ ꯅꯪꯁꯨ ꯆꯥꯔꯝ ꯆꯥꯒꯗꯧ ꯃꯥꯟꯗꯕ ꯅꯪ ꯁꯛ
ꯑꯁ ꯍꯥꯎ ꯋꯤꯍ‌ꯦ ꯑꯁ ꯑꯩ ꯁꯛꯁꯦ ꯅꯪ ꯅꯪ ꯅꯪꯅ ꯍꯥꯏꯅꯤꯡꯉꯤꯁꯦ ꯑꯩ ꯁꯛꯁꯦ ꯑ ꯁꯧꯒ꯭ꯔꯤ ꯃꯥꯜꯂꯦ ꯍꯥꯏꯕ꯭ꯔꯣ ꯍꯥꯏꯅꯤꯡꯉꯤꯔꯕ
ꯅꯨꯡꯉꯥꯏꯍꯦ ꯅ‌ꯣꯏ ꯅꯣꯏꯒꯤ ꯋꯥꯔꯤꯁꯤꯗꯤ
ꯁꯛ ꯊꯤꯕ ꯑꯩꯒꯨꯝꯕꯅ ꯆꯥꯒꯗꯝꯅ‌ꯦ
ꯇꯧꯋꯤꯅ‌ꯦ ꯀꯔꯤꯔꯥ ꯅꯣꯏ ꯅꯦꯋꯥꯛ ꯅꯨꯡꯉꯥꯏꯇꯕ꯭ꯔꯣ ꯍ‌ꯦ ꯅꯪꯒꯤꯗ ꯕꯦꯁꯤꯜ ꯕꯦꯁꯤꯜ ꯌꯩꯕꯒꯨꯝ ꯇꯧꯋꯦ ꯅ‌ꯣꯏ ꯅꯈꯣꯟꯗ‌ꯣ
ꯎꯝ ꯑꯥ ꯃꯅꯨꯡꯗ ꯐꯪꯁꯟ ꯑꯣꯏꯔꯝꯒꯅꯤ ꯑꯃ ꯑꯩꯗꯤ ꯑꯩꯗꯤ ꯕꯦꯁꯤꯜꯒ ꯂꯩꯗ‌ꯦ ꯌꯥꯏꯅꯕ ꯀꯥꯏꯗꯩ
ꯍ‌ꯦ ꯑꯗꯨꯗꯤ ꯀꯃꯥꯏꯅ ꯆꯥꯛ ꯏꯟꯁꯥꯡ ꯊ ꯆꯥꯔꯤꯕ
ꯑꯗ ꯆꯥꯕꯁꯤꯅ ꯄ꯭ꯂꯦꯠꯇ ꯆꯥꯔꯦ ꯊꯣꯡꯕꯁꯤꯅ ꯀꯨꯀ꯭ꯔꯗ ꯀꯨꯀ꯭ꯔꯗ ꯊꯣꯡꯉꯦ
ꯇ‌ꯦ
ꯈꯨꯠ ꯍꯥꯝꯕꯗꯤ ꯖꯛꯅ ꯏꯁꯤꯡ ꯁꯣꯛꯑꯦ ꯑꯗꯨꯒ ꯗꯥꯏꯔꯦꯛ
ꯆꯥꯛ ꯍꯤꯟꯖꯥꯡ ꯆꯄ ꯑ ꯆꯥꯝꯕꯗꯤ ꯀꯥꯏꯗ ꯆꯥꯝꯃꯤꯕ ꯑꯗꯨ ꯇꯦꯡ ꯎꯝ ꯇꯧꯅꯨꯅ
ꯇ‌ꯦꯀꯣ ꯇꯧꯅꯨꯅ ꯇ‌ꯦꯡꯀ‍ꯣꯠ ꯅꯠꯇ‌ꯦ
ꯑꯩ ꯂꯥꯛꯑꯣꯔ‌ꯣ
ꯂꯥꯛꯑꯣ ꯂꯥꯛꯑꯣ ꯕ‌ꯦꯁꯤꯟ ꯇꯦꯕꯀꯣ ꯇꯦꯡꯀ‍ꯣꯛꯗ ꯀꯩꯅꯣ ꯇꯧꯕꯅꯦ ꯇꯦꯡꯀ‌ꯣꯛ ꯅꯨꯡꯁꯥ ꯊꯣꯛꯄ꯭ꯔꯥ ꯅꯣꯏꯗ
ꯅꯣꯏ ꯅꯨꯡꯁꯥ ꯂꯩꯗ꯭ꯔꯣ
ꯄꯩꯁꯥ ꯂꯩꯇꯦ ꯑꯦꯁ ꯃꯝꯃꯦ ꯃꯝꯃꯦ ꯑꯩꯈꯣꯏ ꯖꯨꯄꯤꯇꯔꯗꯅꯦ ꯂꯩꯔꯤꯁꯦ ꯃꯝꯃꯦ ꯃꯝꯃꯦ ꯑꯁ ꯂꯥꯏꯁꯨ ꯐꯖꯅ ꯂꯥꯛꯇꯦ
ꯑꯩꯈꯣꯏ ꯑꯩꯈꯣꯏ ꯄ꯭ꯔꯤꯊꯤꯕꯤꯗ ꯂꯥꯛꯑꯣ
ꯅꯣꯏ ꯄ꯭ꯔꯤꯊꯤꯕꯤꯗꯗꯤ ꯁꯥꯔꯝꯒꯅꯤꯀꯣ
ꯑꯥꯏ ꯅꯨꯡꯉꯥꯏꯔꯦꯍꯦ ꯀꯔꯤꯔꯥ ꯄ꯭ꯔꯤꯊꯤꯕꯤꯁꯦ ꯑꯁ ꯄ꯭ꯔꯤꯊꯤ ꯄ꯭ꯔꯤꯊꯤꯕꯤꯗ ꯈ꯭ꯋꯥꯏꯗꯒꯤ ꯑꯥ ꯂꯩꯕ ꯅꯨꯡꯉꯥꯏꯕ ꯃꯐꯝꯅꯤꯅꯦ ꯂꯥꯛꯑꯣ ꯂꯥꯛꯑꯣ
ꯑꯠ ꯑꯠ ꯑꯥꯠ ꯑꯗꯨꯒ ꯑꯗꯨꯒ ꯁꯥꯕ
ꯁꯥꯕꯗꯣ ꯍꯧꯅ ꯁꯥꯅꯤ ꯀꯔꯤꯔꯣ ꯁꯥ ꯁꯥꯗ꯭ꯔꯥꯗꯤ ꯑꯗꯨꯝ ꯏꯪꯉꯒ ꯂꯩꯔꯗꯤ ꯅꯨꯡꯉꯥꯏꯔꯣꯏꯅ ꯃꯔꯛ ꯃꯔꯛꯇꯥꯗꯤ ꯁꯥꯕ ꯇꯥꯕ
ꯄ꯭ꯔꯤꯊꯤꯕꯤꯗ ꯈ꯭ꯋꯥꯏꯗ ꯃꯞ ꯅꯨꯡꯉꯥꯏꯕ ꯃꯐꯝ ꯍꯥꯏꯔꯒꯥꯗꯤ ꯁꯥꯕ ꯅꯪ ꯁꯥꯔꯒ ꯂꯩꯕ ꯌꯥꯔꯦꯕ ꯍꯧꯖꯤꯛ ꯑꯗꯨꯝ ꯅꯨꯡꯉꯥꯏꯕ ꯍꯥꯏꯁꯦ ꯁꯥꯁꯨ ꯁꯥꯗꯕ ꯏꯪꯁꯨ ꯏꯪꯗꯕ ꯃꯣꯗꯔꯦꯠ ꯑꯣꯏꯕꯗꯣ ꯇꯦꯝꯄꯔꯦ ꯇꯦꯝꯄ꯭ꯔꯦ ꯇꯦꯝꯄꯔꯦꯆꯔ ꯇ꯭ꯋꯦꯟꯇꯤ ꯇ꯭ꯋꯦꯟꯇꯤ ꯐꯥꯏꯚ ꯑꯗꯨꯃꯥꯏꯅ ꯆꯠꯄꯗꯣ ꯅꯨꯡꯉꯥꯏꯕꯅꯤ ꯅꯪ ꯍꯧꯖꯤꯛ ꯂꯩꯔꯤ ꯇꯦꯝꯄ꯭ꯔꯦꯆꯔ ꯊꯥꯔꯇꯤ ꯍꯦꯜꯂꯕꯅꯦ
ꯇꯦꯝꯄ꯭ꯔꯦꯆꯔ ꯀꯌꯥ ꯂꯩꯒꯦ ꯑꯗꯨꯗꯤ ꯅꯣꯏꯗ
ꯃꯝꯕꯅꯤꯅ ꯇꯦꯝꯄ꯭ꯔꯦꯆꯔꯁꯦ ꯑꯗꯨꯝ ꯅꯨꯡꯉꯥꯏ ꯇꯦꯝꯄ꯭ꯔꯦꯆꯔ ꯐꯤꯐꯇꯤꯟ ꯇꯤ ꯑꯗꯨꯝ ꯃꯅꯨꯡꯗ ꯑꯗꯨꯝ ꯆꯦꯜꯂꯦ
ꯗꯦꯝꯄ꯭ꯔꯦꯆꯔ ꯎꯗꯦ ꯍꯥꯏꯕꯅꯦ
ꯑꯩꯅ ꯐꯣꯟꯗ ꯑꯣꯜꯂꯤꯅꯦ ꯐꯣꯟꯗ ꯂꯣꯏ ꯌꯥꯎ ꯗꯨꯕꯨ
ꯀꯩꯅꯣ ꯀꯩꯅꯣ ꯅꯪ ꯉꯁꯥꯏ ꯋꯥꯔꯤ ꯂꯩ ꯍꯥꯏꯕꯗꯣ ꯁꯥꯔꯛꯑꯣ ꯀꯔꯤ ꯋꯥꯔꯤꯅꯣ
ꯁꯤ ꯁꯤ ꯋꯥꯔꯤꯅꯤ ꯖꯨꯄꯤꯇꯔꯒꯤ ꯋꯥꯔꯤꯅꯤ ꯑꯩ ꯑꯩ ꯍꯥꯟꯅ ꯄ꯭ꯔꯤꯊꯤꯕꯤꯗ ꯂꯩꯔꯝ ꯄ꯭ꯔꯤꯊꯤꯕꯤꯗ ꯂꯩꯔꯝꯕꯗꯣ ꯖꯨꯄꯤꯇꯔꯗ ꯖꯨꯄꯤꯇꯔꯗ ꯑꯃꯨꯛ ꯂꯥ ꯂꯩꯔꯦ ꯍꯥꯏꯒꯦ ꯇꯧꯕꯅꯦ ꯉꯔꯥꯡ ꯅꯍꯥꯟꯅ ꯅꯪ ꯆꯠꯇ꯭ꯔꯤꯉꯩꯗ ꯅꯪ ꯑꯃꯔꯛ ꯎꯅꯒꯦ ꯊꯥꯗ ꯈꯨꯗꯛꯇꯥ ꯆꯠꯂ ꯏꯃꯥꯔꯖꯦꯟꯁꯤ
ꯑꯁ
ꯍꯣꯏ ꯏꯃꯔꯖꯦꯟꯁꯤ ꯂꯣꯟꯅꯤ ꯏꯃꯥꯔꯖꯦꯟꯁꯤ ꯂꯣꯟꯁ ꯇꯧꯕꯅꯤꯅ ꯉꯔꯥꯡ ꯅꯍꯥꯟꯗꯣ ꯈꯨꯗꯛꯇꯥ ꯆꯠꯂꯦꯕꯀꯣ ꯅꯨꯄꯤꯒꯥ ꯑꯥ ꯄ꯭ꯔꯤꯊꯤꯕꯤꯗ ꯂꯩꯍꯧꯒ꯭ꯔꯦ ꯑꯃꯨꯛ ꯂꯥꯇꯣꯏꯅꯦ ꯃꯊꯪ ꯍꯥꯞꯇꯥꯗ
ꯅꯪ ꯅꯨꯄꯤꯗꯣ ꯏꯁꯣꯔꯅ ꯌꯥꯗ꯭ꯔꯦ ꯍꯥꯏꯌꯦ
ꯀꯩꯅꯣꯏꯁꯨ ꯑꯩ ꯅꯨꯄꯤ ꯀꯩꯗꯧꯔꯕ ꯅꯨꯄꯥ ꯑꯇꯩꯒꯥ ꯅꯨꯡꯁꯤꯅꯔꯕ ꯍꯥꯏꯁꯦ
ꯑꯣꯏ ꯅꯨ ꯍꯣꯡꯗꯧꯔꯦ ꯍꯥꯏꯅꯦ
ꯑꯥꯏ ꯌꯥꯔꯣꯍꯦ ꯃꯊꯪ ꯍꯞꯇꯥ ꯑꯃꯨꯛ ꯂꯥꯛꯀꯥꯅꯤ ꯀꯅꯥ ꯅꯨꯄꯥꯗꯣ ꯀꯅꯥꯅꯣ
ꯅꯨꯄꯥꯗꯣ ꯈꯪꯗꯦꯅꯦ ꯑꯩꯁꯨ ꯀꯥꯏꯗꯒꯤ ꯑꯣꯏꯕ ꯖꯥꯠꯂꯥ ꯑꯣꯏꯔꯔꯣꯏ ꯍꯥꯏꯔꯛꯄꯅꯦ ꯃꯪꯗ ꯎꯔꯛꯑꯦꯕ ꯈꯪꯕ꯭ꯔꯥ ꯃꯪꯗ ꯄꯥꯎ ꯀꯩꯅꯣ ꯇꯧꯔꯥꯑꯦ
ꯅꯪ ꯅꯪ ꯃꯪꯗꯥꯔꯣ
ꯎꯝ ꯑꯩ ꯃꯪꯁꯨ ꯆꯨꯝꯒꯜꯂꯦꯕ ꯅꯪꯒꯨꯝꯅꯀꯣ ꯅꯪꯒꯤ ꯃꯪꯒꯨꯝꯅ ꯑꯩꯁꯨ ꯆꯨꯝꯒꯜꯂꯦꯕ
ꯃꯪꯗꯕ ꯑꯉꯥꯡꯒꯤ ꯃꯥꯡꯗꯕ ꯅꯣꯡꯃꯗꯣ ꯑꯗꯨꯝ ꯈꯜꯂꯒ ꯃꯪꯕꯗꯨꯕꯨ ꯀꯥꯏ
ꯑꯩ ꯑꯩ ꯑꯉꯥꯡ ꯑꯣꯟꯈ꯭ꯔꯕꯀꯣ
ꯑꯉꯥꯡ ꯑꯣꯂꯦ ꯑꯩꯗꯤ ꯑꯦ ꯍꯅꯨꯕ ꯆꯠꯅꯗꯦꯍꯦ ꯑꯩꯗꯤ ꯄꯥꯈꯪ
ꯍꯦ ꯏꯁ ꯄꯥꯈꯪꯡ ꯀꯥꯏꯅꯦ ꯄꯈꯪ ꯌꯥꯝ ꯁꯥꯏ ꯑꯁꯦꯡꯕꯅ ꯄꯥꯈꯪ ꯐꯥꯗ꯭ꯔꯤꯀꯣ ꯅꯪ ꯄꯥꯈꯪꯗꯤ ꯌꯥꯝ ꯁꯥꯢ ꯑꯁ
ꯁꯤ ꯏꯁ
ꯅꯨꯄꯤꯒꯁꯦ ꯂꯛꯅꯕ ꯌꯥꯝ ꯍꯥꯏꯗꯧ ꯃꯥꯜꯂꯦ
ꯅꯪ ꯅꯪ ꯅꯪꯅꯦ ꯅꯪ ꯅꯪ ꯅꯥꯗꯣ ꯏꯒꯖꯦ ꯀꯪꯗ꯭ꯔꯤꯀꯣ ꯀꯪꯗ꯭ꯔꯤꯌꯦ ꯑꯗ
ꯄꯥꯕꯩꯅꯦꯕ ꯎꯔꯤꯗꯣ ꯔꯦꯗ ꯀꯂꯔ ꯎꯕꯗꯣ
ꯁꯦꯁ ꯌꯥꯢꯀꯂꯗ
ꯊꯧꯔꯤ ꯊꯧꯔꯤ ꯃꯆꯥ ꯃꯆꯥ ꯎꯕꯗ
ꯃꯤꯅ ꯊꯒꯦ ꯇꯧ
ꯑꯗꯨꯗꯤ ꯃꯍꯧꯁꯥꯅꯦꯕ ꯏ ꯀꯪꯗꯕꯩ ꯅꯠꯇꯦꯕ
ꯏ ꯏ ꯑꯣꯢꯔꯝꯗꯧ ꯃꯥꯟꯕ
ꯌꯥꯝ ꯅꯠꯇꯦ ꯅꯠꯇꯦ ꯏ ꯀꯪꯉꯗꯤ ꯑꯩ ꯁꯤꯔꯣꯏꯗ꯭ꯔꯣ
ꯅꯪ ꯅꯪ ꯆꯤꯛꯀꯟ ꯆꯥꯕ꯭ꯔꯣ
ꯉꯔꯥꯡ ꯅꯣꯏ ꯆꯤꯛꯀꯟ ꯆꯥꯏ ꯈꯪꯉꯦ ꯑꯩ ꯑꯗꯣ ꯆꯞꯐꯨ ꯃꯨꯅ ꯀꯩꯅꯣ ꯈꯪꯉꯦꯅꯥ
ꯌꯥꯝ ꯈꯩ ꯑꯩ ꯑꯩ ꯑꯩ ꯃꯔꯝ ꯑꯩ ꯑꯩ ꯃꯔꯝꯗ ꯌꯥꯝ ꯊꯤꯖꯤꯟꯕ ꯃꯥꯜꯂꯤ
ꯅꯠꯇꯦꯕꯥ ꯅꯣꯏ
ꯑꯗꯨꯃꯥꯢ ꯑꯗꯨꯃꯥꯢꯅ ꯇꯧꯒꯅꯣ ꯍꯥ
ꯑꯩꯒꯤ ꯋꯥꯖꯦ ꯍꯥꯟꯅ ꯇꯥꯎꯑꯣ ꯑꯩꯗꯣ ꯐꯣꯟ ꯇꯧꯔꯨꯔꯦ ꯑꯗꯨꯒ
ꯎꯝ
ꯀꯩ ꯍꯦꯟꯖꯥꯡ ꯆꯥꯔ ꯆꯥꯒꯦ ꯍꯥꯏꯔꯒ ꯆꯤꯛꯀꯟ ꯊꯣꯡꯉꯦ ꯅꯣꯏ ꯅꯣꯏ ꯅꯣꯏꯗ ꯂꯩꯌꯦ ꯍꯥꯏꯔꯛꯄꯀꯣ ꯑꯩꯅ ꯑꯁꯆꯥ ꯅꯪ ꯅꯍꯥꯟ ꯑꯩꯉꯣꯟꯗ ꯍꯥꯏꯗꯥꯏꯅꯦ ꯎꯝ ꯍꯤꯟꯖꯥꯡ ꯅꯪꯅ ꯊꯣꯡꯕ ꯍꯦꯟꯖꯥꯡꯗꯤ ꯀꯔꯤ ꯍꯥꯢꯕ ꯍꯥꯎꯕꯅꯦꯒ ꯍꯥꯢꯔ ꯍꯥꯢ ꯍꯥꯢꯕ꯭ꯔꯣ ꯍꯥꯢꯕ ꯅꯠꯇ꯭ꯔꯣ ꯑꯗ ꯑꯩ ꯍꯪꯉꯦ ꯈꯪꯗꯦ ꯍꯦꯟꯖꯥꯡꯂ ꯆꯝ ꯇꯥꯎꯑꯣ ꯍꯥꯟꯅ ꯀꯔꯤꯔ ꯈꯪꯗꯦ ꯍꯥꯎꯑꯣ ꯍꯥꯎꯋꯦ ꯍꯣꯢ ꯍꯦꯟꯖꯥꯡꯂ ꯑ ꯍꯦꯟꯖꯥꯡ ꯍꯦꯟꯖꯥꯡꯂ ꯆꯝꯐꯨꯔ ꯒ꯭ꯌꯥꯟ ꯃꯦꯟ ꯇꯥꯗꯦ ꯍꯥꯢꯔꯛꯏꯅꯦ ꯀꯩꯒꯤꯔꯥ ꯑꯗꯨꯗꯤ
ꯀꯔꯤ ꯅ ꯅꯣꯢ ꯅꯆꯤꯟꯊꯤꯒꯅꯨ ꯏꯁꯣꯔ ꯂꯥꯛ ꯑꯗꯨ ꯅꯪ ꯀꯩꯅꯣ ꯂꯩꯍꯧꯔꯅꯦꯀꯣ
ꯍꯥꯎꯗꯤ ꯍꯥꯎꯋꯦ ꯑꯗꯨꯝ ꯍꯥꯏꯔꯛꯑꯦꯕꯀꯣ ꯃꯣꯏꯗꯣ ꯍꯥꯎꯗꯤ ꯍꯥꯎꯋꯦ ꯅꯪꯅ ꯊꯣꯡꯉꯦ ꯍꯥꯏꯌꯦ ꯑꯁꯦꯡꯉꯨꯔ ꯊꯣꯡꯉꯝꯅꯦ ꯀꯣ
ꯑꯩ ꯑꯩꯅ ꯊꯣꯡꯉꯤꯅꯦ
ꯑꯩꯅ ꯍꯪꯕ ꯃꯥꯗ ꯏꯟꯖꯥꯡ ꯊꯣꯡꯕ ꯍꯩ ꯍꯥꯏꯕꯅꯦ ꯑꯩꯅ ꯍꯥꯎꯕ꯭ꯔꯥ ꯍꯣꯏ ꯍꯥꯎꯋꯦ ꯆꯝꯐꯨꯠꯔ ꯀꯔꯤꯔꯥ ꯈꯪꯗꯦ ꯍꯥꯏꯔꯛꯑꯦꯕ ꯑꯗꯨꯗ ꯆꯝꯐꯨꯠꯔ ꯀꯔꯤꯔꯥ ꯈꯪꯗꯦ ꯍꯥꯏꯕꯗꯨꯗ ꯑꯗꯨꯒꯤ ꯋꯥꯍꯩꯗꯨꯗꯀꯣ ꯈꯔ ꯂꯪꯇꯛꯅꯌꯦꯕ ꯄꯨꯛꯅꯤꯡꯖꯦ
ꯃꯆꯤꯟꯊꯤꯔꯦ ꯅꯪ ꯐꯥꯒꯤ ꯇꯧ ꯐꯥꯒꯤ ꯇꯧꯗꯧ ꯊꯥꯖꯔ ꯃꯥꯅꯤ
ꯑꯗꯨꯝ ꯍꯥꯏꯔꯛꯑꯦ
ꯃꯆꯤꯟ ꯊꯤꯔꯤꯅꯦ ꯑꯗꯨꯒ ꯅꯪ ꯇꯥꯕꯗ ꯁꯣꯏꯕꯖꯥꯠꯂꯣ ꯅꯠꯇꯦ ꯇꯕꯗ ꯁꯣꯏꯕꯖꯥꯂꯅ
ꯑꯩꯅ ꯍꯥꯏꯔꯤꯅꯦꯕꯀꯣ ꯑꯗꯨ ꯑꯁ ꯀꯔꯤꯔꯣ ꯀꯔꯤꯔ ꯀꯣ ꯅꯪꯅ ꯍꯥꯏꯔꯤꯁꯦ ꯃꯥ ꯑꯉꯥꯡꯗꯨꯗꯤ ꯍꯤꯟꯖꯥꯡ ꯊꯣꯡꯕ ꯌꯥꯝ ꯍꯩꯕꯅꯦ ꯍꯥꯏ ꯍꯥꯏꯔꯛ ꯍꯥꯏꯈꯤꯕꯅꯦ ꯑꯩꯉꯣꯟꯗ ꯀꯃꯥꯏꯅ ꯇꯧꯖꯥꯂ ꯑꯩ ꯈꯜꯂꯒ ꯂꯩꯔꯤꯅꯦ ꯑꯗ ꯅꯪꯉꯣꯟꯗ ꯍꯪꯒꯦ ꯇꯧꯕꯅꯦ ꯑꯗ ꯑꯆꯨꯝꯕꯔ ꯑꯔꯟꯕꯔꯣꯗꯤ ꯈꯪꯗꯕꯀꯣ
ꯆꯨꯃꯦ ꯆꯨꯝꯃꯦ ꯍꯦꯟꯖꯥꯡꯗꯣ ꯍꯦꯟꯖꯥꯡꯗꯣ ꯌꯥꯝ ꯍꯥꯎꯕꯅꯦ
ꯍꯥꯎꯇꯦ ꯍꯥꯏꯔꯒꯗꯤ ꯅꯪ ꯃꯥꯅ ꯃꯆꯤꯟꯊꯤꯔ ꯅꯠꯇ꯭ꯔꯒ ꯅꯪ ꯇꯥꯕꯗ ꯁꯣꯏꯔ ꯀꯩꯅꯣꯝ ꯇꯧꯔꯝꯒꯅꯤ ꯑꯦꯟꯖꯥꯡꯕꯨꯗꯤ ꯈꯨꯍꯥꯎ ꯑꯃ
ꯀꯣ ꯐꯣꯟꯗꯤ ꯁꯦꯡꯉꯦꯀꯣ
ꯊꯦꯡꯗꯦ
ꯁꯦꯡꯉꯦ ꯑꯗꯣ ꯃꯥꯒꯤ ꯃꯥꯒꯤ ꯀꯩꯅꯣꯗꯤ ꯑ
ꯅꯣꯏ ꯅꯠꯇ꯭ꯔꯒ ꯅꯦꯛꯋꯒ ꯅꯨꯡꯉꯥꯏ ꯎꯝ ꯑ ꯃꯥꯅ ꯆꯤꯟꯊꯤꯕ
ꯃꯤꯅ ꯊꯣꯡꯕꯕꯨ ꯀꯔꯤ ꯁꯦꯔꯥꯟ ꯇꯨꯔꯥꯡ ꯉꯥꯡꯒꯗ꯭ꯔꯅꯦ
ꯅꯪ ꯉꯣꯟꯗ ꯀꯅꯥꯅ ꯑꯁꯦꯡꯕ ꯍꯥꯏꯗꯣꯏꯅꯣ
ꯅꯉꯣꯟꯗ ꯃꯤ ꯀꯅꯥꯅꯣ ꯑꯁꯦꯡꯕ ꯅꯪꯁꯨ ꯐꯒꯤ ꯇꯧꯕ
ꯅꯪ ꯅꯪ ꯖꯣꯀꯔꯗꯨꯕꯨ ꯀꯅꯥꯅ ꯅꯪꯉꯣꯟꯗ ꯑꯁꯦꯡꯕ ꯍꯥꯏꯗꯣꯏꯅꯣ
ꯅꯠꯇ꯭ꯔꯣ ꯃꯤ ꯃꯁꯤꯡ ꯌꯥꯝ ꯁꯨꯅꯗꯤ ꯂꯩꯌꯦꯕ
ꯎꯝ ꯈꯨꯅꯣꯛ ꯈꯨꯅꯣꯛꯇꯨꯒ ꯇꯥꯕ ꯍꯩ
ꯀꯔꯤ ꯍꯩꯃ ꯍꯩꯃ ꯕꯦꯝꯃ
ꯑꯩ ꯕꯦꯝꯃꯔꯣ ꯅꯪ ꯁꯦꯔꯥꯟ ꯇꯨꯔꯥꯟ ꯇꯧꯔꯦꯕ
ꯑꯦ ꯇꯥꯕ ꯅꯨꯡꯉꯥꯏ ꯍꯥꯏꯔꯛꯏꯅꯦ ꯈꯔꯗꯤ ꯅꯪꯅ ꯀꯔꯤꯒꯤꯔꯥ ꯅꯀꯣꯛ ꯅꯪ ꯅ
ꯍꯣꯃꯣ ꯇꯥꯕ ꯅꯨꯡꯉꯥꯏ ꯍꯥꯏꯗꯣ ꯍꯣꯃꯣꯒ ꯑꯃꯛ ꯑꯣꯏꯔꯝꯅꯦ
ꯍꯦ ꯅꯣꯏꯗꯥꯅꯦ
ꯑꯥ ꯑꯦ ꯅꯣꯏꯗ ꯅꯤ ꯀꯥꯏ ꯅꯥ ꯃꯆꯤꯟ ꯊꯤꯔꯤꯅꯦ ꯑꯗ ꯍꯟꯗꯛ ꯍꯟꯗꯛ ꯃꯔ ꯑꯥ ꯃꯤ
ꯅꯥꯠꯇꯦ ꯅꯣꯏ ꯅꯣꯏꯗ ꯂꯩꯕ ꯄꯥꯈꯪꯁꯤꯡꯗꯣ ꯑꯩ ꯅ ꯅꯣꯛꯄꯁꯦ ꯑꯁ ꯀꯩ ꯆꯥꯕ ꯍꯥꯎꯗꯧ ꯃꯥꯜꯂꯦꯒ ꯍꯥꯏꯔꯛꯏꯅꯤꯅꯦ
ꯎꯝ ꯌꯥꯝ ꯆꯥꯎ ꯆꯥꯎ ꯅ ꯅꯣꯛꯄꯩꯅꯤ ꯅꯪꯗꯣ ꯑꯔꯁꯤ ꯌꯥꯎꯗꯦꯕ ꯑꯗ ꯎꯝ ꯍ ꯍꯦ ꯍꯦꯟꯖꯥꯡꯗꯨꯁꯨ ꯍꯣꯏ ꯆꯤꯀꯟꯗꯨꯁꯨ ꯑꯊꯤꯕꯅ ꯑꯗꯨꯝ ꯍꯥꯎꯇ꯭ꯔꯣ ꯑꯗꯨ ꯑꯗꯨꯃꯥꯏꯅ ꯇꯧꯕꯩ ꯑꯣꯏꯔꯝꯒꯅꯤ
ꯅꯪ ꯈꯨꯅꯣꯛꯇꯣ ꯊꯤꯌꯦꯕꯀꯣ
ꯀꯔꯤ ꯀꯔꯤ ꯊꯤꯔꯗꯤ ꯁꯍꯥꯎꯋꯦ ꯍꯥꯏꯕ
ꯆꯤꯀꯟ ꯆꯤꯀꯟꯅ ꯁꯥ ꯁꯥ ꯃꯁꯛ ꯊꯤꯕꯁꯤꯡꯗ ꯃꯨ ꯍꯥꯎꯕꯅꯦꯕ ꯑꯗꯨ ꯅꯪ ꯑꯗꯣ ꯑꯗꯨ ꯆꯥꯔꯨꯔꯅꯣ ꯑꯗꯨ ꯅꯪ ꯈꯨꯅꯧꯗꯣ ꯊꯤꯕꯒꯤ ꯆꯥꯕ